ꯑꯣ
ꯇꯥꯕꯔ‌ꯣ
ꯇꯥꯕꯔ‌ꯣ ꯇꯥꯕꯔ‌ꯦ
ꯇꯥꯏ
ꯅꯨꯡꯉꯥꯏꯔꯤꯕ‌ꯣ ꯅꯨꯡꯉꯥꯏꯔꯤꯕꯣ ꯆꯥꯔꯦ
ꯎ ꯅꯨꯡꯉꯥꯏꯔꯤ ꯅꯪꯗꯤ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ
ꯎꯝ ꯅꯁꯤꯗꯤ ꯀꯥꯏ ꯆꯠꯄ꯭ꯔꯣ
ꯉꯁꯤꯗꯤ ꯑꯩꯈꯣꯏ ꯑꯥꯗ ꯕꯣꯜ ꯁꯅꯥꯕ ꯆꯠꯂꯦ
ꯎ
ꯅꯪꯗꯤ
ꯑꯩꯗꯤ ꯉꯁꯤ ꯑꯩꯁꯨ ꯇꯨꯔꯦꯟꯗ
ꯇꯨꯔꯦꯟꯗ
ꯃꯤ ꯁꯨꯔꯒ ꯂꯨꯖꯔꯒ ꯁꯥꯃꯟꯕꯒꯤꯀꯣ
ꯍ‌ꯣꯏ ꯐꯩꯅꯦ
ꯎꯝ
ꯅꯣꯏ ꯇꯨꯔꯦꯟ ꯏꯁꯤꯡꯗꯣ ꯌꯥꯝ ꯅꯨꯡꯉꯥꯏꯔꯃ‌ꯦ
ꯅꯨꯡꯉꯥꯏꯌ‌ꯦ
ꯍꯣꯏ
ꯅꯨꯡꯉꯥꯏꯌꯦꯕ
ꯍꯣꯏ ꯍꯣꯏ ꯑꯩꯁꯨ ꯈꯪꯉꯤꯅꯦ ꯑꯩ
ꯎꯝ ꯅꯣꯏꯗꯤꯇ ꯔꯦꯟ ꯂꯩ ꯂꯩꯇ
ꯇ꯭ꯔꯦꯟ ꯃꯆꯥ ꯑꯃ ꯂꯩ
ꯑꯣ
ꯑꯆꯥ ꯏꯁꯤꯡ ꯌꯥꯎꯕ꯭ꯔꯥ ꯌꯥꯎꯗꯕ꯭ꯔꯥ ꯀꯩꯝꯃ ꯇꯥꯗ‌ꯦ
ꯑꯣ ꯑꯩꯈꯣꯏꯗꯤ ꯏꯁꯤꯡ ꯆꯥꯎꯈ꯭ꯔꯦꯗ ꯁꯤꯗꯗꯤ
ꯑꯣ
ꯎꯝ
ꯑꯩ ꯉꯁꯤꯀꯣ ꯑ ꯊꯋꯥꯏ ꯌꯥꯝ ꯅꯨꯡꯉꯥꯏꯇ꯭ꯔꯦ ꯈꯪꯕ꯭ꯔꯥ
ꯀꯔꯤꯒꯤ
ꯑꯁ ꯃꯔꯝꯗꯤ ꯍꯥꯏꯗ‌ꯣꯛ ꯍꯥꯏꯗꯣꯛꯑꯣꯏ
ꯀꯔꯤꯒꯤꯅ‌ꯣꯀꯣ
ꯑꯩ ꯑꯩ ꯍꯣꯔꯦꯟ ꯍꯥꯏꯕꯤꯒꯦ ꯌꯥꯝ ꯅꯣꯛꯅꯤꯡꯕꯅꯤ ꯈꯪꯕꯔꯥ
ꯑꯥꯎ ꯑꯁ ꯇꯥꯅꯤꯡꯕꯅ ꯂ‌ꯣꯏꯔ‌ꯦꯍꯦ ꯑꯗꯨꯗꯤ
ꯑ
ꯍꯥꯏꯗꯣꯛꯄ ꯌꯥꯗꯕ ꯕꯖꯥꯠꯂ ꯁꯤꯗ
ꯍꯥꯏꯗ‌ꯧꯛꯄ ꯌꯥꯗꯕ ꯖꯥꯠꯇꯨꯅꯦ ꯇꯥꯅꯤꯡꯉꯤꯁꯤ ꯅꯠꯇ꯭ꯔꯣ
ꯍꯣꯏ ꯈꯧꯔꯥꯡꯈ꯭ꯔ‌ꯦꯗ
ꯑꯁ ꯀꯔꯤ ꯏꯟꯖꯥꯡ ꯆꯥꯔꯦ
ꯉꯁꯤꯗꯤ ꯏꯔꯣꯏ ꯏꯔꯣꯏ ꯊꯣꯡꯂꯒ ꯎꯝ
ꯀꯩꯅꯣꯅꯦ ꯅꯣꯏ ꯅꯣꯏꯕꯨ ꯏꯟꯖꯥꯡ ꯑꯍꯥꯎꯕ ꯉꯥꯛꯇ ꯆꯥꯔꯤꯁꯦ
ꯎꯝ ꯑꯍꯥꯎꯕ ꯃꯇꯝꯗꯗꯤ ꯑꯍꯥꯎꯕ ꯆꯥꯗꯔꯗꯤ
ꯍꯣꯏ ꯑꯩꯈꯣꯏꯅ ꯆꯥꯕ ꯐꯪꯗꯕ ꯏꯟꯁꯥꯡ ꯉꯥꯛꯇꯅꯦꯅ ꯑꯩꯁ ꯍꯥꯏꯁꯦ
ꯎꯝ ꯑꯗꯨꯅꯦ ꯂꯝ ꯇꯣꯉꯥꯟ ꯇꯣꯉꯥꯜꯂꯦ ꯍꯥꯏꯁꯦꯀꯣ ꯑꯩꯈꯣꯏꯁꯨ ꯃꯔꯛ ꯃꯔꯛꯇꯗꯤ ꯍꯥꯎꯇꯕꯅꯦꯗ ꯅꯪ ꯅꯪꯅ ꯍꯪ ꯂꯛꯄꯣꯗꯣ ꯑꯔ ꯀꯥꯟꯗꯒ ꯍꯪ ꯂꯛꯄ
ꯇꯧꯅꯤ ꯎꯝ
ꯎꯝ
ꯔꯣꯏ ꯊꯔꯣꯏꯗꯣ ꯀꯌꯥꯝ ꯆꯥꯎꯒꯦ
ꯍꯥꯥ
ꯊꯔꯣꯏꯗ ꯀꯌꯥꯝ ꯆꯥꯒꯦ
ꯊꯔꯣꯏ
ꯍꯣꯏ
ꯀꯩꯃꯨꯛ ꯆꯥꯎꯔꯒꯦ ꯍꯥꯏꯕ
ꯍꯣꯏ
ꯈꯪꯗꯅꯤ ꯍꯥꯏꯗꯤ ꯊꯔꯗꯤ
ꯆꯠꯄ ꯅꯨꯡꯉꯥꯏꯕ꯭ꯔꯥ ꯃꯈꯣꯟꯗꯣ ꯀꯃꯥꯏꯅ ꯃꯈꯣꯟꯗꯣ ꯀꯃꯥꯏꯅ ꯊꯣꯛꯀꯦ ꯆꯠꯄ ꯃꯇꯝ ꯃꯇꯝꯗ
ꯑꯁ ꯑꯗꯨꯗꯤ ꯎꯝ ꯍꯥꯏꯗꯣꯛꯄ ꯌꯥꯗ꯭ꯔꯦ ꯍꯧꯖꯤꯛ
ꯔꯦꯟ ꯍꯥꯏꯌꯗꯣ
ꯎꯝ ꯍꯣꯔꯦꯅ ꯍꯥꯏꯒꯦ
ꯑꯁ ꯍꯧꯖꯤꯛ ꯍꯧꯖꯤꯛ ꯑꯃꯨꯛ ꯅꯣꯡ ꯇꯥꯔꯛꯏꯅꯦ ꯑꯩꯈꯣꯏꯁꯦ
ꯅꯣꯡ ꯇꯥꯏꯌꯦꯕ
ꯍꯣꯏ
ꯎꯝ ꯑꯩꯈꯣꯏꯁꯨ ꯈꯔ ꯈꯔ ꯇꯥꯏꯌꯦ ꯍꯜꯂꯣ ꯎꯝ ꯎꯝ
ꯄꯨꯡ ꯅꯤꯄꯥꯜ ꯃꯈꯥꯏꯗꯐꯥꯎ ꯑꯗꯨꯃꯤꯠ ꯂꯩꯔꯣꯕ ꯌꯦꯡꯉꯨꯀꯣ
ꯍꯣꯏ ꯍꯡꯗꯧꯅꯦ ꯑꯗꯨ ꯉꯥꯏꯔꯤꯅꯦ ꯉꯁꯤꯁꯦ
ꯐꯖꯕꯅꯦ ꯐꯖꯕ ꯃꯦꯁꯅꯦꯕ
ꯑꯩꯗꯤ ꯑꯔꯖꯦꯟꯇꯤꯅꯥꯅꯤꯀꯣ ꯅꯪꯗꯤ ꯀꯅꯥꯒ
ꯑꯩꯗꯤ ꯀꯀꯥ ꯃꯤꯁꯤꯅꯤ
ꯑꯗꯨ ꯑꯗꯨꯅꯤ ꯑꯔꯖꯦꯟꯇꯤꯅꯥ ꯍꯥꯏꯁꯦ
ꯑꯥ ꯑꯥ ꯐꯖꯗꯣꯏꯅꯤ ꯍꯣꯔꯦꯟꯁ
ꯎꯝ ꯁꯤ ꯎꯗꯕ ꯀꯨꯏꯔꯤꯉꯥ ꯁꯤ ꯎꯔꯅꯤ
ꯍ ꯃꯥ ꯉꯁꯤꯗꯤ ꯒꯣꯠ ꯆꯟꯅꯤꯅꯤ ꯌꯦꯡꯉꯨꯀꯣ ꯐꯖꯕ ꯠ ꯆꯅꯤ ꯃꯥꯗꯤ ꯌꯥꯝ
ꯑꯣꯝ
ꯎꯝ ꯃꯤꯆꯅ ꯐꯥꯎꯔꯛꯀꯗꯧꯅꯤꯅꯦ ꯀꯩꯅꯣ
ꯍꯥ
ꯃꯣꯏꯗꯤ ꯃꯤ ꯃꯌꯥꯝ ꯍꯤꯡꯅꯕ꯭ꯔꯥ ꯅꯠꯇ꯭ꯔꯒ ꯃꯇꯣꯝꯗ ꯍꯤꯡꯉꯔꯥ
ꯑꯩ ꯃꯤ ꯃꯤ ꯌꯥꯝ ꯂꯩꯁꯤꯗꯤ
ꯑꯦ ꯑꯩꯈꯣꯏꯗꯤ ꯌꯥꯝꯗꯦ ꯃꯤ ꯂꯩꯀꯥꯏ ꯃꯤ ꯂꯥꯛꯇꯦ
ꯂꯥꯛꯇꯦ
ꯎꯝ ꯃꯁꯥ ꯃꯁꯥꯒꯤ ꯂꯣꯏ ꯊꯝꯅꯈ꯭ꯔꯕꯅꯤꯅ ꯁꯤꯗꯗꯤ ꯑꯩꯈꯣꯏ ꯏꯊꯟꯗ
ꯑꯩꯈꯣꯏꯗꯤ ꯐꯟꯗ ꯌꯦꯡꯔꯤꯉꯤꯁꯤꯒ
ꯑꯦ ꯑꯩꯈꯣꯏꯗꯤ ꯇꯤꯚꯤ ꯑꯄꯥꯛꯄ ꯂꯩꯌꯦ ꯑꯗꯨꯗ ꯅꯨꯡꯉꯥꯏꯅ ꯍꯤꯡꯕꯎꯔꯒꯦ ꯇꯣꯝ ꯈꯥꯏꯗꯅ ꯎꯝ
ꯑ ꯅꯤ ꯌꯥꯨꯀꯣ
ꯑꯣ ꯌꯦꯡꯒꯦ ꯐꯇꯥꯅ
ꯅꯨꯃꯤꯠꯇ ꯐꯣꯟ ꯅꯨꯃꯤꯠꯇ ꯀꯩꯅꯣ ꯇꯧꯔꯒ ꯂꯩ
ꯁꯣꯔ ꯁꯣꯔ ꯍꯣꯟꯗꯕꯤꯗ ꯍꯡꯒꯦ ꯉꯁꯤꯗꯤ
ꯍ ꯑ
ꯎꯝ ꯇꯤꯟꯁꯨ ꯌꯣꯠꯂꯣꯏ ꯉꯁꯤꯗꯤ ꯐꯖꯅ ꯌꯦꯡꯒꯅꯨ
ꯎꯝ
ꯎ
ꯑꯗꯣ
ꯅꯣꯡ ꯀꯟꯕ꯭ꯔꯣ ꯅꯣꯏꯒꯤꯁꯦ
ꯍꯣꯏ ꯅꯣꯡꯀ
ꯎꯝ ꯑꯩꯈꯣꯏꯗꯤ ꯁꯤꯗꯗꯤ ꯈꯪꯗꯦ ꯀꯔꯤꯒꯤ ꯈꯖꯤꯛ ꯈꯖꯤꯛ ꯇꯥꯔꯒ ꯂꯩꯌꯦ
ꯍꯧꯖꯤꯛ ꯍꯧꯖꯤꯛ ꯇꯥꯔ ꯂꯩꯌꯦꯦ
ꯎꯝ ꯎꯝ
ꯍꯉ ꯇ
ꯅꯣꯡ ꯆꯨꯍꯟꯅꯤꯡꯃꯟꯕꯒꯤ ꯆꯨꯗ꯭ꯔꯤꯅꯦ ꯁꯤꯗꯗꯤ
ꯆꯨꯗ꯭ꯔꯦ
ꯎꯝ
ꯑꯁ ꯅꯨꯡꯉꯥꯏꯇꯦꯗ
ꯀꯆꯦ ꯇꯥꯔ ꯇꯣꯛꯈ꯭ꯔꯔꯤ ꯉꯁꯥꯏ ꯀꯟꯁꯨ ꯀꯟꯗꯦꯗ
ꯑꯥ
ꯅꯣꯡ ꯇꯥꯔꯗꯤ ꯀꯩꯅꯣ ꯆꯦꯡꯒꯨꯝ ꯊꯣꯛꯂꯔꯅꯦꯕ ꯑꯗꯨꯁꯨ ꯊꯣꯛꯂꯛꯇ꯭ꯔꯦ ꯅꯣꯡ ꯇꯥꯗꯕꯩ
ꯀꯩꯒ ꯑꯗꯨ ꯐ
ꯉꯁꯤ ꯀꯔꯤ ꯍꯤꯟꯖꯥꯡ ꯆꯥꯏ ꯍꯥꯏꯕ
ꯉꯁꯤ ꯑꯩꯈꯣꯏ ꯉꯁꯤ ꯂꯣꯛꯑꯒ ꯑꯌꯨꯛꯀ ꯆ ꯃꯥꯟꯅꯩꯌꯦ ꯈꯨꯟꯗ꯭ꯔꯨꯝ
ꯑ ꯍꯅꯨꯕꯤꯅꯄꯤꯤꯔꯛꯄꯗꯣ ꯀꯔꯤꯃꯨꯛ ꯌꯥꯝ
ꯍꯣꯏ ꯍꯣꯏ ꯈꯨꯟꯗ꯭ꯔꯨꯝꯗꯨ ꯆꯔꯥꯑꯅꯤꯖꯔꯦ ꯍꯣꯏꯗꯤ
ꯑꯣ ꯌꯥꯝ ꯍꯥꯎꯋꯦ ꯍꯒꯨꯝꯁꯨ ꯑꯩꯈꯣꯏꯁꯨ ꯆꯥꯏꯗ
ꯑ
ꯀꯝ ꯅꯍꯥꯟ ꯎꯝ ꯄꯤꯁ ꯑꯃ ꯊꯥꯔꯇꯤ ꯄꯤꯔꯒ ꯂꯩꯔꯤꯌꯦ ꯑꯩꯈꯣꯏꯁꯨ ꯑꯗꯨꯝ ꯁꯥ ꯆꯥꯔꯁꯨꯀꯣ ꯆꯝꯐꯨꯠꯇꯤ ꯑꯗꯨꯝ ꯐꯨꯠꯄꯅꯦ ꯑꯩꯈꯣꯏꯁꯨ
ꯍꯣꯏ
ꯆꯝꯐꯨꯠ ꯌꯥꯎꯗ꯭ꯔꯗꯤ ꯌꯥꯗꯦ ꯆꯝꯐꯨꯠꯅ ꯆꯝꯐꯨꯠꯅꯦ ꯃꯣꯔꯣꯛ ꯃꯦꯠꯄꯅꯦ
ꯑꯥ
ꯎꯝ
ꯅ ꯃꯤ ꯏꯂꯇꯤꯃ ꯀꯣ
ꯎꯝ ꯑꯍꯟꯁꯤꯡ ꯑꯍꯟꯁꯤꯡ ꯇꯨꯝꯈ꯭ꯔꯦ
ꯍꯟꯖꯤꯟ ꯆꯣꯡꯈ꯭ꯔꯦ
ꯎꯝ ꯑꯅꯨꯕ ꯍꯅꯨꯕꯤ ꯇꯨꯝꯈ꯭ꯔꯦ ꯑꯩꯈꯣꯏ ꯂꯩꯁꯥꯕꯤ ꯂꯩꯁꯥꯕꯤ ꯂꯩꯍꯧꯔꯤꯌꯦ
ꯍꯥꯏꯅꯦ
ꯂꯩꯁꯥꯕꯤ ꯃꯤꯁꯤꯡ ꯉꯥꯏꯔꯤ
ꯊꯦꯡꯨ ꯏꯗꯤ
ꯎꯝ ꯑ
ꯅꯪꯗꯤ ꯍꯧꯖꯤꯛ ꯀꯩꯗꯧꯔꯤꯅꯣ
ꯑꯌꯣ ꯑꯩꯗꯤ ꯅꯪꯒ ꯋꯥꯔꯤ ꯁꯥꯟꯅꯩꯌꯦ
ꯑꯣ ꯅꯨꯡꯉꯥꯏꯅꯦ
ꯅꯪꯦ ꯍꯪꯗꯦꯗ
ꯍꯥꯥ ꯅꯪꯈꯖꯩ ꯍꯥꯏ ꯐꯖꯩꯌꯦ
ꯎꯝ ꯊꯦꯡꯀꯤ꯭ꯌꯨ
ꯑ ꯊꯣ
ꯊꯤꯗꯤ ꯊꯤꯕꯅꯤꯗ ꯑꯗꯨ ꯅꯪꯟꯅ ꯐꯖꯩꯌꯦ ꯍꯥꯏꯕꯗꯨꯗ ꯌꯥꯝ ꯍꯔꯥꯎꯏꯅꯦ
ꯑꯣ ꯑꯗ ꯑꯆꯦ
ꯎꯝ ꯋꯥꯔꯤ ꯁꯥꯃꯟꯕꯒꯤ ꯁꯅꯤꯡꯉꯥꯏ ꯂꯩꯇ꯭ꯔꯕ꯭ꯔꯣ
ꯍꯣꯏ
ꯃꯤꯅ
ꯅꯪꯅꯤꯡꯉ
ꯑꯩ ꯍꯥꯥ
ꯅꯕꯕꯥ
ꯎ
ꯅꯅ ꯎꯄꯥ ꯇꯥꯅꯤꯡꯉ ꯅꯪꯅ ꯄꯊꯅꯤ ꯍꯣꯏ
ꯀꯃꯥꯏ ꯂ ꯀꯗ
ꯍꯣꯏ ꯑꯗꯨꯃꯥꯏꯅꯅꯣ
ꯑ ꯅꯣꯛꯑꯣ ꯑꯩ ꯅꯣꯛꯅꯤꯡꯉꯦ ꯀꯔꯤꯗ ꯅꯣꯛꯑꯣ ꯍꯥꯏꯁꯦ ꯀꯃꯥꯏꯅ ꯅꯣꯛꯀꯔꯥ ꯈꯪꯗꯦ
ꯍꯣꯏ ꯎꯝ ꯑ ꯍꯌꯦꯡ ꯑꯩ ꯂꯧ ꯆꯠꯀꯅꯤ
ꯎꯝ ꯂꯧꯧ ꯀꯔꯤ ꯊꯕ꯭ꯔꯣ
ꯀꯗꯧꯕꯔꯥ
ꯎꯝ
ꯑꯠꯆꯥ ꯊꯥꯎ ꯍꯥꯎ ꯍ ꯐꯥꯎ ꯍꯥꯏ ꯍꯥꯏꯁꯤꯅꯤ
ꯐꯧ ꯊꯥꯕ
ꯊꯥꯎꯖꯟ ꯊꯔꯤ
ꯀꯃꯥꯏꯅ ꯍꯥꯏꯈꯤꯔꯣ ꯐꯣꯟ ꯅꯠꯇ꯭ꯔꯗꯤ
ꯑꯩꯁꯨ ꯈꯪꯗ꯭ꯔꯦꯕ ꯐꯧ ꯊꯥꯏꯔꯦ ꯂꯣꯏꯔꯦ ꯌꯦꯒꯦꯟ ꯊꯥꯔꯦ ꯂꯣꯏꯔꯦ
ꯅꯠꯇꯦ ꯅꯣꯏꯒꯤꯁꯦ ꯇꯝꯄꯥꯛꯂꯥ ꯆꯤꯡ ꯂꯧꯔꯕ
ꯇꯞꯄꯒꯤꯅꯤ
ꯑꯣ ꯑꯗꯨꯗꯤ
ꯏꯟꯖꯤꯟ ꯍꯣꯏ
ꯑꯥ ꯃꯥꯒꯤ ꯄꯥꯝꯕꯤ ꯑꯣꯏꯅ ꯊꯥꯕꯀꯣ ꯐꯧ ꯂꯤꯡꯕ
ꯑꯗꯨ ꯇꯥꯔꯦ ꯑꯩꯈꯣꯏꯗꯤ
ꯑꯁ ꯑꯗꯨꯗꯤ ꯈ꯭ꯋꯥꯡꯗꯤ ꯍꯌꯦꯡꯗꯒꯤ ꯅꯥꯔꯅꯤꯅꯦ ꯅꯪ
ꯑꯪ ꯅꯣꯏꯗꯤ ꯊꯥꯡꯗ
ꯊꯥꯗꯦ ꯇꯧꯗꯦ ꯑꯩꯈꯣꯏ
ꯇꯥ
ꯈ꯭ꯋꯥꯡ ꯅꯥ ꯈ꯭ꯋꯥꯡ ꯅꯥꯔꯗꯤ ꯑꯩꯒꯤ ꯅꯥꯛꯇ ꯂꯥꯛꯑꯣꯀꯣ ꯑꯩ ꯃꯁ ꯐꯖꯅ ꯇꯧꯕꯤꯒꯦ ꯍꯩꯕꯅꯦ ꯑꯩꯗꯤ
ꯍꯩꯕ꯭ꯔꯥ ꯁ ꯑꯗꯨꯗꯤ ꯅꯪꯉꫭꯟ
ꯇꯧꯔꯝꯕꯅꯦ ꯍꯩꯕꯅꯦ ꯃꯥꯏꯟ ꯐꯥꯔꯗꯣꯏꯅꯤ ꯅꯪ
ꯑ ꯅꯣꯏꯗ ꯂꯥꯛ ꯎꯝ ꯅꯉꯣꯟꯗ ꯂꯥꯛꯀꯦꯀꯣ ꯑꯩ ꯅꯥꯔꯗꯤ
ꯎꯝ ꯃꯀꯣꯛꯇꯒꯤꯀꯣ ꯃꯈꯣꯡ ꯐꯥꯎꯕ ꯇꯧꯕꯤꯒꯦ
ꯑꯠꯆꯥ
ꯑꯁ ꯅꯪꯗꯣ ꯅꯨꯡꯉꯥꯏꯅ ꯇꯨꯝꯔꯅꯤ ꯇꯧꯕꯤꯔꯗꯤ ꯅꯝꯒꯟꯒꯁꯦ ꯀ꯭ꯔꯣꯛ ꯀ꯭ꯔꯣꯛ ꯀ꯭ꯔꯣꯛ ꯃꯈꯨꯠꯒꯁꯦ ꯀ꯭ꯔꯣꯛ ꯀ꯭ꯔꯣꯛ ꯈꯣꯡꯕꯤꯒꯦ
ꯄꯩꯁꯥꯁꯦ
ꯅꯨꯡꯉꯥꯏꯕꯅꯦ ꯃꯈꯣꯡꯒꯁꯦ ꯅꯝꯒꯟꯒꯁꯦ ꯃꯈꯨꯠꯀꯁꯦ ꯈꯣꯡꯕꯤꯕꯗꯣ
ꯍꯣꯏ ꯅꯪ ꯅꯪ ꯈꯣꯡꯕ ꯍꯩ ꯁ ꯌꯥꯝ ꯍꯩꯔꯝꯗꯧ ꯃꯥꯜꯂꯦꯀꯣ
ꯑꯩ ꯑꯧꯁꯥꯏ ꯂꯩꯔꯤꯀꯥꯟꯗ ꯇꯧꯔꯝꯃꯦ ꯑꯩ ꯃꯁꯥꯁꯇꯣ ꯎꯝ ꯃꯈꯨꯠ ꯃꯈꯨꯠ ꯒꯨꯝꯕ ꯑꯁ ꯃꯌꯥꯡꯁꯤꯡꯗꯤ ꯋꯥꯍ ꯋꯥꯍ ꯍꯥꯏꯅ ꯅꯨꯡꯉꯥꯏꯕꯗꯤ ꯃꯣꯏꯗꯤ ꯅꯨꯡꯉꯥꯏꯌꯦ ꯅꯨꯡꯉꯥꯏꯕꯅꯦ
ꯌꯦꯡꯅꯤꯡꯉꯤꯅꯦ ꯅꯪꯅ ꯇꯧꯕ ꯃꯑꯣꯡꯗ
ꯅꯝꯂꯒꯀꯣ
ꯍꫭꯏ
ꯃꯥꯒꯤ ꯄꯣꯏꯟ ꯄꯣꯏꯟ ꯂꯩꯌꯦꯕ
ꯐꯖꯅ ꯇꯧꯔꯝꯃꯅꯤ ꯅꯪ ꯑꯗꯨꯗꯤ
ꯍꯣꯏ
ꯄꯩꯁꯥꯁꯨ ꯌꯥꯝ ꯄꯥꯏꯔꯝꯃꯅꯤ ꯅꯪ ꯑꯗꯨꯗꯤ
ꯑꯗꯨꯀꯥꯟꯗꯗꯤ ꯄꯩꯁꯥ ꯄꯥꯏꯕꯅꯤꯗ ꯍꯧꯖꯤꯛꯇꯤ
ꯍꯥ
ꯄꯥꯏꯗꯔꯦ ꯑꯗꯨꯀꯥꯟꯗ ꯄꯥꯏꯕꯅꯦꯕ ꯍꯧꯖꯤꯛꯇꯤ ꯄꯥꯏꯗꯔꯦꯕ
ꯐꯩꯏꯅꯦ
ꯄꯩꯁꯥ ꯍꯥꯏꯁꯤꯗꯤ ꯂꯣꯏꯔꯛꯄ ꯅꯥꯏꯗꯅ ꯁꯤꯖꯤꯟꯅꯕꯒꯤ ꯑꯗꯨꯝ ꯂꯩꯌꯨ ꯍꯥꯏꯕ ꯌꯥꯗꯦꯗꯅ
ꯍꯣꯏ
ꯄꯩꯁꯥꯁꯦ ꯑꯗꯣ ꯍꯧꯖꯤꯛꯁꯨ ꯇꯧꯔꯝꯂꯗꯤ ꯌꯥꯝꯂꯝꯅꯤ
ꯕꫭꯜ ꯃꯇꯝ ꯌꯧꯗꯣꯔꯦꯅꯦ ꯁꯤꯗꯤꯀꯣ
ꯍꯣꯏ ꯍꯣꯏ ꯃꯇꯝ ꯇꯥꯁꯤꯅꯨꯀꯣ
ꯍꯣꯏ ꯃꯇꯝ ꯍꯥꯟꯅ ꯇꯥꯁꯤꯅꯦ
ꯃꯇꯝ ꯍꯦꯛ ꯇꯥꯔꯗꯤ ꯅꯪꯒꯤ ꯀꯨꯁꯤ
ꯇꯥꯕ꯭ꯔꯣ